ꯏꯧꯒ
ꯆꯥꯕ ꯂꯣꯏꯔꯒ ꯏꯔꯨꯖꯔꯦ ꯇꯥꯏꯌꯦ
ꯑꯥ
ꯆꯥꯛ ꯆꯥꯕ ꯂꯣꯏꯔꯒꯅꯦ
ꯑꯥ
ꯏꯔꯨꯖꯔꯤꯑꯕ
ꯑꯣ ꯑꯣ ꯑꯣ
ꯑꯗꯨꯒ ꯂꯣꯏꯔꯦ ꯈꯪꯗꯦ ꯁꯥꯟꯅꯕ ꯉꯥꯏꯍꯥꯛꯇꯪ ꯌꯦꯡ ꯂꯥꯏꯔꯤꯛ ꯈꯔꯣ ꯌꯦꯡꯁꯤꯔ ꯈ
ꯌꯦꯡꯉꯣ ꯕ꯭ꯔꯦꯛ ꯃꯇꯨꯡꯗ ꯌꯥꯝ ꯅꯨꯡꯉꯥꯏꯕꯅꯦ ꯌꯦꯁꯦ ꯌꯦꯡꯁꯨ ꯑꯥꯎ
ꯀꯣꯛ ꯁꯨꯝ ꯅꯨꯡ ꯇꯨꯏ ꯇꯨꯝꯃꯤ ꯃꯁꯤ ꯑꯩꯈꯣꯏ ꯊꯪꯅꯕ ꯀꯥꯟꯗ ꯏꯕ ꯂꯩꯕ ꯁꯨ ꯐꯦꯟ
ꯑ
ꯑꯣꯐꯚꯔꯁ ꯃꯊ ꯇ ꯂ ꯂꯣꯏꯋ
ꯎꯝ
ꯂꯑꯣꯕꯗꯨꯣ
ꯎꯝ
ꯣ ꯆꯪꯁꯨ ꯆ ꯆꯪ ꯆ ꯂꯑꯣ ꯂꯑꯣ
ꯃꯤꯅꯁꯨ ꯍꯪꯕ ꯃꯥꯜꯂꯦ ꯃꯥꯁꯦ
ꯍꯥ
ꯎꯝ ꯀꯁꯅꯠꯇꯔ
ꯑꯣ ꯐꯥꯒ ꯃꯥꯗ ꯅꯣꯔꯅꯦ ꯇ ꯂꯥꯑꯣꯗ
ꯑ
ꯑ ꯀꯩꯅ ꯃꯥꯒꯤꯗꯤ ꯕ꯭ꯔꯦꯛ ꯇꯥꯗ꯭ꯔꯕꯣ
ꯂꯨꯖꯕ ꯅꯨꯡꯉꯥꯏꯕ꯭ꯔꯣ
ꯍꯥꯥ
ꯐꯖꯔꯕ ꯅꯨꯡꯉꯥꯏꯕ꯭ꯔꯣ
ꯍꯣꯏ ꯐꯔ ꯅꯨꯡꯉꯥꯏ ꯀꯩꯅꯣ ꯃꯥ ꯃꯥꯒꯤ ꯕ꯭ꯔꯦꯛ ꯇꯥꯗ꯭ꯔꯤꯕ꯭ꯔꯣ ꯌꯥꯝ ꯂꯥꯎꯋꯦ
ꯇꯥꯗ꯭ꯔꯤꯕꯅꯦꯕ ꯉꯥꯏꯍꯥꯛ ꯋꯥꯠꯂꯤ ꯍꯥꯏꯕ ꯃꯤꯅꯤꯠ ꯃꯔꯤ
ꯑꯆꯥ ꯑꯣ ꯑꯁꯃꯥꯏꯗꯌꯦ
ꯎꯝ ꯑ ꯍꯣꯏ
ꯑꯩ ꯑꯗꯨꯝ ꯉꯥꯏ ꯉ ꯁꯋꯥꯥꯏ ꯃꯤꯁꯤꯡ ꯑꯗꯨꯝ ꯂꯩꯈ꯭ꯔꯦ ꯃꯣꯏ ꯑꯥ ꯆꯠꯄꯗꯣ
ꯎꯝ ꯀꯥꯏ ꯇꯒ
ꯑ ꯁꯅꯉꯥꯏꯔꯣ ꯏꯗ
ꯎꯝ ꯐꯪꯉꯦ ꯑꯗꯨꯔꯁꯨ ꯃꯥꯅ ꯈꯪꯖꯤꯗ ꯂꯩꯈ꯭ꯔꯕꯅꯤꯅ ꯍ ꯀꯥꯟꯅꯔꯣꯅꯤ
ꯃꯔꯥꯡ
ꯍꯅꯥ ꯎꯁꯤꯛꯇꯗꯗ꯭ꯔ ꯇꯥꯁꯤꯅ ꯅꯗ ꯈꯪꯗ ꯅꯅꯥꯠꯇꯗ ꯄ꯭ꯔꯕꯂꯦꯝ
ꯅꯦꯁ ꯐꯪꯗ꯭ꯔꯗ ꯑꯩꯁꯨ ꯀꯔꯤ ꯍꯥꯏꯗꯣꯏꯅ
ꯎꯝ
ꯇꯨꯃꯤꯟꯅ ꯂꯩꯔꯁꯨ ꯑꯩ ꯑꯗꯨꯝ ꯇꯥꯏꯅꯔꯛꯑꯗꯧ
ꯑꯥ ꯚꯦꯔꯥꯒꯤ ꯃꯤꯅ ꯀꯩ ꯍꯥꯏꯔꯨꯅꯤ
ꯑꯣ ꯉꯔꯥꯡꯒꯤ ꯑꯣꯏꯕ꯭ꯔꯥ ꯉꯁꯤꯒꯤ ꯑꯣꯏꯕ꯭ꯔꯥ ꯃꯐꯝꯗꯨꯗ ꯍꯪꯅꯤꯡꯉꯦꯕ ꯅꯪꯒꯤ ꯃꯤꯗ
ꯎꯝ ꯍꯪꯉꯨ ꯃꯤꯌꯦ
ꯈꯪꯗꯦ ꯍꯥꯏꯔ ꯇꯧ ꯃꯥꯜꯂꯦꯕ ꯌꯨꯝꯗ ꯂꯩꯕꯅꯤꯅ
ꯎꯝ ꯃꯖ
ꯌꯨꯝꯗ ꯂꯩꯕꯅꯤꯅꯀꯣ
ꯑꯥ
ꯈꯪꯗꯦꯔ ꯇꯧ ꯃꯥꯜꯂꯦꯕ
ꯎꯝ
ꯑꯁ ꯍꯦꯟꯃꯟꯈ꯭ꯔꯦ ꯑꯩ ꯌꯥꯝ ꯌꯦꯡꯅꯤꯡꯉꯦꯕ ꯁꯛꯁꯦ ꯀꯃꯥꯏꯅ ꯇꯧꯕ꯭ꯔꯅꯣ
ꯎꯝ
ꯐꯥꯎꯅ
ꯌꯥꯃꯒꯦ ꯇꯥꯗꯗ ꯁꯥꯕꯅꯦ ꯂꯩꯐꯝ ꯆꯥꯐꯝ ꯈꯪꯗꯦ ꯃꯁꯤꯅ ꯀꯃꯥꯏꯅ ꯇꯨꯝꯗꯣꯏꯅꯣ ꯈꯪꯗꯦ
ꯁꯥꯕ꯭ꯔꯣꯖꯤꯅꯗꯤ ꯂꯩ ꯏꯕꯗꯣ
ꯈꯔ ꯈꯔ ꯌꯥꯝ ꯀꯠꯅꯕ ꯅꯠꯇꯦ ꯐꯦꯟ ꯃꯈꯥ ꯂꯩꯔꯗꯤ ꯈꯔ ꯅꯨꯡꯉꯥꯏ
ꯍꯣꯏ ꯅꯪ ꯐꯦꯟ ꯅ ꯃꯈ ꯃꯈꯥ ꯂꯩꯕ꯭ꯔꯣ
ꯍꯦꯟ ꯃꯈꯥꯗ
ꯂꯩꯕ꯭ꯔꯕ ꯎꯝ ꯑꯆꯧꯕꯒꯤ ꯔꯨꯝꯗ ꯂꯩꯕ꯭ꯔꯣ
ꯑꯥ
ꯑꯣ ꯐꯔꯦ ꯐꯔꯦ ꯔꯒꯏ ꯇꯧꯔꯀꯦ
ꯑꯝ ꯈꯔ ꯍꯥꯏꯗꯤ ꯐꯤꯤꯟ ꯃꯈꯥ ꯂꯩꯔꯗꯤ ꯈꯔ ꯅꯨꯡꯉꯥꯏꯑꯕ ꯅꯠꯇ꯭ꯔꯗꯤ ꯅꯨꯡꯉꯥꯏꯇꯦ ꯀꯩ ꯍꯥꯏꯅꯤ
ꯥꯏ ꯑꯕꯍ ꯇꯥꯡ ꯂꯩꯔꯨꯕꯗꯣ ꯍꯨꯃꯥꯎ ꯍꯨꯃꯥꯡꯉꯜꯂꯛꯇꯣ ꯍꯨꯃꯥꯡꯉꯂꯛꯇ
ꯎꯝ ꯍꯥ ꯑꯦꯕꯗꯨ
ꯃꯤꯅ ꯍꯥꯏꯕꯗꯤ ꯋꯥꯔꯛ ꯑꯥꯎꯠ ꯇꯧꯔꯒ ꯍꯥꯏꯕꯗꯤ ꯑꯗꯨꯝ ꯂꯨꯝꯕꯥ ꯁꯥꯟꯅꯕꯒꯤ ꯇꯦꯠ ꯍꯨꯃꯥꯡ ꯌꯥꯝ ꯊꯣꯛꯄꯗꯣ ꯑꯦꯛꯁꯔꯁꯥꯏꯁ ꯇꯧꯔ ꯑꯗꯨ ꯌꯥꯝ ꯃꯥꯜꯂꯦꯕ
ꯎꯝ
ꯏꯥꯏ ꯑꯁ ꯏꯥꯏ
ꯑꯗꯣ ꯃꯁꯤꯗꯤ ꯈꯔ ꯅꯨꯡꯉꯥꯏꯗꯕ ꯃꯥꯜꯂꯦ ꯋꯦꯗꯔꯁꯦ
ꯝꯕꯒꯤꯔꯣ
ꯉꯔꯥꯡꯗꯒꯤꯗꯤ
ꯑꯣ ꯀꯩꯅꯤꯅꯨꯡꯉꯅꯨꯡꯉꯔꯗꯦ
ꯄꯥꯎ ꯐꯥꯎꯅꯗ꯭ꯔꯣ
ꯍꯥꯎꯕꯅꯦ
ꯀꯩ ꯃꯔꯝꯒꯤ
ꯁꯥꯏꯗ ꯉꯥꯏꯔꯒ ꯕꯣꯜꯡꯅꯤ ꯍꯥꯏꯔꯛꯑꯦ ꯁꯃꯥꯏꯅ ꯇꯧꯔꯒ ꯑꯗꯨ ꯂꯥꯏꯅ ꯂꯩꯔꯒ ꯁꯒ ꯂꯩꯈ꯭ꯔꯕꯅꯦ ꯦꯟꯃꯤꯟ ꯇꯥ ꯑꯗꯨꯗ ꯎꯝ ꯇꯥꯗꯦ ꯈꯪꯁꯦ ꯁꯥꯎꯔꯒ ꯁꯥꯎꯔꯒ
ꯐꯩꯌꯦ ꯐꯩꯌꯦ
ꯁꯥꯎꯕꯁꯤꯅ ꯁꯥꯎꯕꯁꯤꯅ ꯑꯅ ꯗ ꯑꯔ ꯐ ꯄꯨꯁ ꯐꯝ
ꯑꯦꯡ ꯀ꯭ꯂꯥꯥꯁ ꯀꯔꯣ
ꯍꯌꯦꯁꯦ ꯈꯪꯗꯦꯗ ꯑꯩꯁꯦꯁ ꯆꯠ ꯀꯦꯅꯤꯗ ꯃꯣꯏꯗꯣ ꯑꯦꯇꯦꯟꯗꯦꯟꯁꯀꯤ ꯌꯥꯝ ꯇꯧꯋꯦꯕ ꯑꯗꯨꯒꯤ ꯆꯠꯕꯗꯣ ꯅꯨꯡꯉꯥꯏꯦ
ꯅꯪꯒꯤꯗꯤ ꯑꯗꯨꯝ ꯁꯨꯔꯝꯒꯅꯤꯗ ꯅꯪꯗꯤ ꯑꯗꯨꯝ ꯅꯨꯡꯇꯤꯒꯤ ꯅꯪ ꯅꯨꯡꯇꯤꯒꯤ ꯆꯠꯄꯅꯤꯅ
ꯑ ꯑꯗꯨꯝ ꯆꯠꯇ ꯂꯩꯕ ꯂ ꯑꯣꯏꯔꯁꯨ ꯁꯣꯛꯍꯟꯅꯤꯡꯕ ꯍꯥꯏꯇꯥꯔꯦ ꯑꯗꯨꯗꯨꯒꯤ ꯅꯨꯡꯉꯥꯏꯇꯗꯅ ꯆꯂꯒꯦ
ꯇꯌꯥꯔ ꯔꯣꯍꯤꯗ
ꯍꯥꯏꯗꯤꯅꯦ ꯃꯣꯏ ꯃꯌꯥꯝ ꯊꯣꯛꯄ ꯇꯟꯅꯦꯕ ꯑꯩ ꯑꯗꯨꯒꯤ
ꯍꯥꯥ
ꯃꯣꯏꯅꯅꯦ ꯍꯌꯦꯡ ꯁꯨꯅ ꯁꯨꯗꯦ ꯇꯧꯔꯛꯄꯗꯣ ꯌꯥꯝ ꯀꯜꯂꯦꯕ ꯉꯥꯏꯍꯥꯕꯨꯁꯦ ꯑꯩꯁꯦ ꯌꯥꯝ ꯅꯤꯡꯉꯝꯗꯕ ꯑꯃ ꯊꯣꯛꯈꯤꯕ ꯑꯗꯣ ꯇꯥꯟꯁꯔ ꯄꯦ
ꯀꯔꯨꯝꯝꯕ
ꯃꯊ ꯑꯦꯕ ꯏꯩꯅ ꯆꯠꯆꯝ ꯀꯥꯅꯤꯒꯥꯟꯗ
ꯍꯣꯏꯅꯖꯤꯦ
ꯑꯩ ꯅꯅꯤꯆ ꯃꯥꯡꯗ ꯑꯗꯨꯒꯤ ꯑꯩꯁꯨ ꯇꯟꯁꯦꯕ ꯑꯗꯨꯗꯨꯒꯤꯅꯤꯗ ꯅ ꯅꯪ ꯉꯇꯥꯖꯀꯣꯟꯁꯦ ꯑꯩ ꯌꯥꯝ ꯁꯪꯅꯤꯡꯉꯤꯕꯖꯥꯠꯅꯦ ꯑꯗꯨꯝ ꯀꯥꯟꯗ ꯑꯩꯅ ꯅꯤꯡꯉꯝꯗꯗꯅꯅꯦ ꯅꯨꯡꯉꯥꯏꯇꯕꯁꯦ ꯅꯨꯡꯉꯥꯏꯇꯕꯁꯦ ꯀꯃꯥꯏꯅ ꯇꯧꯔꯤꯅꯣ ꯀꯟ ꯇꯥꯗꯦꯕ ꯑꯗꯨꯗꯣ ꯎꯝ ꯀꯩꯅꯣ ꯅꯨꯡꯉꯥꯏꯃꯟꯗꯗꯅꯅꯦ ꯇꯧꯕꯅꯦꯗ ꯅꯠꯇ꯭ꯔꯗꯤ ꯍꯥꯕꯤꯔꯔꯣꯏ ꯏꯗꯝ ꯍꯥꯎꯅꯤꯡꯈꯤꯕ ꯑꯩꯁꯦ ꯅꯨꯡꯉꯥꯏꯖꯗꯅ ꯀꯥꯕꯤꯒꯦꯅ ꯀꯥꯕꯤꯔꯕꯅꯦ
ꯑꯗꯨꯗꯗ ꯐꯥꯎꯅꯅꯤꯡꯉꯤ ꯄꯥꯎ
ꯀꯩ ꯈꯟꯒꯅꯨꯁꯦ ꯑꯩꯒ ꯐꯥꯎꯅꯔꯤꯁꯤꯗꯤ ꯕꯩꯅꯣ ꯍꯦꯛ
ꯑꯥꯎ ꯖꯤꯃꯥ ꯊꯣꯛꯣꯛꯥ ꯔꯛꯇꯕꯨꯒꯗꯧ ꯍꯥꯏꯔꯅꯤ
ꯇꯥꯖꯦ ꯀꯩꯅꯅꯨꯡ ꯉ
ꯃꯥꯅ ꯊꯧꯁꯥꯔꯛꯇꯕꯗꯣ
ꯑ
ꯑꯗꯨꯒꯤ ꯍꯥꯏꯕ
ꯑꯣꯝ
ꯃꯥꯅ ꯃꯥꯅ ꯀꯔꯤ ꯍꯥꯏꯕ꯭ꯔꯥ ꯑꯩ ꯃꯊꯥ ꯁꯥꯏꯑꯦ ꯃꯊꯥ ꯁꯥꯏꯑꯦ ꯍꯥꯏꯕꯗꯣ ꯁꯤꯒꯤꯗꯃꯛꯇ ꯑꯣꯏꯕ ꯃꯥꯜꯂꯤꯅꯦ
ꯎꯝ ꯍꯣꯏ ꯀꯣꯏꯕ ꯆꯠꯄꯒꯤ ꯑꯣꯏꯔꯝꯅꯤꯌꯦ
ꯑꯣꯏꯔꯝꯅꯤ
ꯏꯔꯥꯥꯡꯀꯣ
ꯄꯥꯞ ꯁꯣꯣꯏꯅ
ꯇꯧꯕ꯭ꯔꯥ ꯈꯪꯗꯦ ꯀꯔꯤꯗ ꯃꯣꯏꯕꯨ ꯄꯥꯟꯕ꯭ꯔꯥ ꯍꯥꯏꯕꯅꯤꯗ
ꯄꯥꯞ ꯁꯣꯏꯅ ꯄꯨꯅꯤ ꯍꯥꯏꯕꯒꯤ ꯄꯥꯞ ꯁꯣꯏꯅ ꯄꯨꯅꯤ ꯑꯩꯅ ꯍꯥꯏꯔꯤꯁꯤꯅꯤ ꯄꯥꯄꯨꯁꯨꯅꯨ
ꯄꯨꯨꯡꯒꯦ ꯄꯨꯒꯔ ꯍꯥꯏꯅ ꯇꯣꯃꯜ
ꯃꯥ ꯀꯤꯖꯩꯒꯤꯅꯦ ꯅꯪꯁꯦ ꯇꯧꯔꯛꯈ
ꯑꯣ ꯑꯗꯨꯃꯥꯏꯅ ꯇꯧꯕ꯭ꯔꯥ
ꯎꯝ
ꯁꯤꯃꯨꯒꯌꯥ ꯀ
ꯑꯥ ꯑꯁꯦꯡꯕꯤꯒꯤ ꯑꯩꯁꯦ
ꯎꯝ ꯎꯝ
ꯀꯪꯗ꯭ꯔꯦꯗ ꯐꯨꯅꯤꯡꯕꯁꯦ ꯐꯨꯅꯤꯡꯕꯁꯦ ꯐꯨꯅꯤꯡꯕꯁꯦ
ꯃꯤ ꯎ ꯎꯆ ꯇꯕ ꯁꯅꯤ ꯀꯥꯟꯗꯦ
ꯑꯣ ꯃꯥꯁꯇꯦ ꯒꯤ ꯃꯤ ꯎꯁꯤꯠꯃꯟꯗꯦꯕ ꯃꯥꯒꯤ ꯏꯒꯣ ꯈꯨꯋꯥꯡꯁꯦ ꯈꯨꯋꯥꯡꯁꯦ ꯈꯨꯋꯥꯡ ꯊꯥꯡꯁꯤ ꯍꯦꯟꯃꯜꯂꯦ ꯍꯥꯏꯕ ꯀꯔꯝꯍꯥꯏꯅ ꯀꯔꯝꯍꯥꯏꯅ ꯅꯨ ꯄꯤ ꯑꯗꯨꯅꯦ ꯍꯥꯏꯁꯦ
ꯑꯣꯄꯣ ꯀꯁꯥ ꯀꯣꯃꯜ
ꯁꯤ ꯅꯨ ꯄꯁꯅꯩꯅ ꯍꯥꯠꯇꯣꯄꯁꯨ ꯇ
ꯊꯣꯛꯄꯅꯤꯗꯀꯣ
ꯌꯥꯔꯤ ꯀ ꯄꯅꯤꯗ꯭ꯔꯦ ꯕꯤꯠ ꯂꯩꯇ꯭ꯔꯦ ꯄꯨꯟꯁꯤꯁꯦ
ꯀꯩꯗꯧꯅꯤ ꯑꯗꯨꯗꯤ ꯄꯨꯟꯁꯤꯁꯦ ꯕꯣꯠ ꯂꯩꯇ꯭ꯔꯦꯗꯤ ꯀꯩꯗꯧꯅꯤ
ꯁꯤꯅꯤꯡꯉꯦ꯫ ꯁꯤꯈ꯭ꯔꯣ
ꯎꯝ ꯅꯣꯛ ꯀ ꯅꯣꯛꯅꯤꯡꯉꯤꯅ ꯁꯤꯅꯤꯡꯉꯦ ꯍꯥꯏꯁꯦ ꯀꯩꯅꯣꯕ
ꯁꯤꯔꯒ ꯑꯅꯧꯕ ꯄꯨꯟꯁꯤꯗ ꯑꯃꯨꯛꯀ ꯄꯣꯛꯅꯤꯡꯉꯤ
ꯑ ꯑꯁ ꯑꯦꯁ ꯌꯥꯝꯁꯤꯅꯤꯡꯉꯅꯨ ꯏꯕꯦꯃꯥ ꯐꯠꯇꯦꯅꯦ ꯑꯗꯨꯃꯥꯏꯅ ꯍꯥꯏꯕ
ꯄꯨꯟꯁꯤꯗ ꯑꯃꯨꯛꯀ ꯄꯨꯟꯁꯤ ꯑꯅꯧꯕ ꯄꯨꯟꯁꯤ ꯑꯅꯧꯕꯗ ꯑꯃꯨꯛꯀ ꯍꯧꯔꯛꯅꯤꯡꯉꯦꯕ
ꯅꯪꯁꯤꯗꯤꯀꯣ ꯑꯉꯥꯎꯕꯤ ꯃꯥꯜꯂꯦ ꯍꯥꯍꯥ
ꯄꯦꯟꯗꯥꯕꯥ ꯐꯣꯡꯗꯣꯛ ꯄꯥꯀꯣ
ꯑꯝ
ꯏꯁꯦꯡꯕꯅꯦ ꯑꯩ ꯍꯤꯡꯅꯤꯡꯗ꯭ꯔꯦ ꯑꯩ ꯑꯦꯡꯕꯒꯤ ꯁꯤꯔꯒ ꯑꯅꯥꯎ ꯄꯨꯟꯁꯤꯗ ꯏꯁꯦꯡꯕ ꯍꯜꯂꯛꯅꯤꯡꯈ꯭ꯔꯦ
ꯀꯦꯝ ꯈꯟꯒꯅꯣ ꯀꯦꯝ ꯈꯟꯒꯅꯣ ꯍꯧꯖꯤꯛꯀꯥꯟ ꯍꯩꯅꯧ ꯀꯌꯥ ꯄꯤꯔꯤꯌꯦ
ꯑ ꯅꯍꯥꯟ ꯑꯩꯈꯣꯏ ꯁꯤ ꯂꯩꯀꯥꯏ ꯊꯣꯛꯄꯗꯣ ꯑꯃꯨꯟꯗꯕ ꯑꯗꯨꯗꯤ ꯍꯣꯡꯉꯦ ꯃꯨꯟꯕꯗꯨꯗꯤ ꯈꯨꯇꯥꯡ ꯑꯃ
ꯀꯌꯥ ꯀꯌꯥ ꯄꯤꯒꯦ ꯗ
ꯃꯨꯟꯗꯕꯗꯣ ꯀꯦ ꯖꯤ ꯑꯃꯗ ꯐꯣꯔꯇꯤ ꯍꯥꯏꯌꯦ
ꯃꯨꯟꯗꯕꯗꯣ
ꯑꯣꯏ
ꯑꯥ
ꯐꯣꯔꯇꯤ ꯐꯣꯔꯇꯤꯔꯥ
ꯃꯩꯇꯩ ꯂꯣꯟꯗ ꯍꯥꯏꯌꯣꯅꯦ
ꯅꯤꯐꯨ
ꯎꯝ
ꯅꯤꯐꯨ ꯄꯤꯌꯦ ꯍꯥꯏꯌꯦ ꯑꯗꯨꯒ ꯑꯃꯨꯟꯕꯗꯣ
ꯎꯝ ꯌꯥ
ꯍꯨꯝꯗ꯭ꯔꯥ
ꯇꯔꯥ ꯀꯨꯟ ꯍꯥꯏꯔꯛꯑꯣꯅꯦ ꯑꯝꯇ
ꯇꯔꯥ ꯀꯨꯟ ꯀꯨꯟꯊ꯭ꯔꯥ ꯑꯥ ꯀꯨꯟꯊ꯭ꯔꯥ ꯍꯥꯏꯗꯤ ꯀꯦꯔ
ꯇꯔꯥ
ꯀꯥꯎꯈ꯭ꯔꯕꯣ ꯅꯪꯕꯣ
ꯇꯔꯥ ꯀꯨꯟ ꯀꯨꯟꯊ꯭ꯔꯥ ꯅꯤꯐꯨ
ꯎꯝ ꯎꯝ ꯑꯦ ꯁꯣꯏꯔꯦ ꯁꯣꯏꯔꯦ
ꯑꯣ
ꯇꯔꯥ ꯀꯨꯟ ꯀꯨꯟꯊ꯭ꯔꯥ ꯅꯤꯐꯨ ꯌꯥꯡꯈꯩ ꯑꯃꯗꯣ ꯃꯊꯪꯗꯣ ꯀꯩꯅꯣ ꯍꯨꯝꯅ ꯍꯧꯕꯅꯦ
ꯍꯨꯝꯐꯨ ꯍꯨꯝꯐꯨ ꯃꯔꯐꯨ
ꯍꯨꯝꯗ꯭ꯔꯥ
ꯍꯨꯝꯐꯨ ꯍꯨꯝꯗ꯭ꯔꯥ ꯃꯔꯐꯨ
ꯎꯝ
ꯀꯌꯥ ꯑꯗꯨ ꯀꯩꯅꯅꯤ
ꯃꯧꯗ꯭ꯔꯥ
ꯃꯧꯗ꯭ꯔꯥ
ꯅ ꯐꯖꯅ ꯀꯥꯎꯔꯝꯃꯦ ꯅꯪ ꯌꯥꯔꯝꯗ꯭ꯔꯦ
ꯍꯣꯏ ꯌꯥꯗ꯭ꯔꯔꯤ
ꯀꯔꯤ ꯃꯔꯣꯜ ꯉꯥꯡꯈ꯭ꯔꯕꯅꯣ ꯒꯟꯃꯤꯟꯗꯥꯁ
ꯑꯩꯈ‌ꯣꯏꯒꯤ ꯔꯨꯜ ꯅꯠꯇ꯭ꯔꯕꯅꯤꯅ
ꯑ ꯑꯗꯨꯗꯅ
ꯌꯥꯗ꯭ꯔꯦ ꯌꯥꯗ꯭ꯔꯦ ꯅꯪꯅ ꯅ ꯌꯥꯗ꯭ꯔ‌ꯦ ꯑꯩ
ꯅꯍꯟ ꯅꯪꯒꯤ ꯑꯃꯨꯟꯕꯗꯣ ꯀꯌꯥꯗ ꯍꯨꯝꯐꯨꯗ ꯂꯩꯔꯛꯄ꯭ꯔꯥ ꯍꯨꯝꯗ꯭ꯔꯥꯗ ꯂꯩꯔꯛꯄ꯭ꯔꯥ ꯆꯥꯝꯃꯗ ꯂꯩꯔꯄ꯭ꯔꯥ ꯑ
ꯃꯔꯐꯨꯗ
ꯑꯦ ꯃꯔꯐꯨꯗ ꯑꯣ ꯑꯦ ꯆꯥꯃ ꯍꯥꯏ ꯍꯥꯏꯕ ꯅꯇ꯭ꯔ‌ꯣ ꯍꯧꯖꯤꯛꯇ
ꯕ ꯑꯗꯨꯒ ꯑꯩꯈꯣꯏꯗ ꯑꯃꯨꯛ ꯍꯜꯂꯛꯑꯦꯩꯅ ꯑꯗꯨꯒ ꯃꯔꯐꯨ ꯍꯥꯏꯕꯅꯦꯕ ꯑꯃꯗꯨꯅ ꯆꯥꯝꯕ ꯑꯣꯏꯕꯒꯤ ꯌꯥꯝꯕꯒꯤ ꯑꯩꯈꯣꯏꯅ ꯃꯔꯐꯨ ꯑꯣꯏꯕꯗꯨꯗ ꯍꯜꯂꯛꯑꯦꯅ
ꯑꯣ ꯑꯩꯅ ꯈꯜꯂꯤꯁꯤꯅ ꯑꯩꯁꯦ ꯂꯧꯕꯅꯨ ꯑꯩꯒꯤꯗꯤ
ꯅꯪꯅ ꯍꯜ ꯅꯪꯅ ꯍꯪꯉꯒ ꯆꯠꯂꯤꯦꯅ
ꯈꯪꯉꯣ
ꯄꯨꯟꯁꯤꯁꯦ ꯋꯥꯏꯑꯦ ꯏꯃꯥꯟꯅꯕꯤ
ꯅꯨꯡ ꯋꯥꯔꯕ꯭ꯔꯣ
ꯋꯥ ꯑꯩꯅ ꯍꯥꯏꯗꯅ ꯁꯤꯅꯤꯡꯉꯦ ꯑꯗꯨꯒ ꯁꯤꯅꯤꯡꯉꯦ ꯑꯅꯧꯕ ꯄꯨꯟꯁꯤꯗ ꯑꯃꯨꯛꯀ ꯍꯟꯂꯛꯅꯤꯡꯉꯦ ꯍꯥꯏꯁꯤꯅꯤ
ꯎꯝ